ꯑ
ꯃꯈꯣꯟ ꯌꯥꯝ ꯇꯞꯄꯦ
ꯑꯣ ꯑꯩꯗꯤ ꯁꯦꯡꯅ ꯇꯥꯏꯌꯦ ꯀꯔꯤꯒꯤꯔꯀꯣ ꯑꯍꯣꯏ ꯑꯩꯗꯤ ꯁꯦꯡꯅ ꯇꯥꯏ
ꯌꯥꯝ ꯇꯞꯅ ꯇꯥꯏꯌꯦ ꯅꯪ ꯈꯣꯟꯖꯦꯜꯗꯣ
ꯀꯟꯅ ꯍꯧ ꯑꯣ ꯑꯩꯁꯦ ꯍꯧꯖꯤꯛꯁꯦ ꯇꯟ ꯆꯥꯔꯦ ꯇꯟ ꯆꯥꯔꯒ ꯐꯝꯗꯕꯗ ꯉꯥꯏꯔꯦ ꯆꯥꯛ ꯆꯥꯅꯤꯡꯗ꯭ꯔꯕꯀꯣ ꯑꯗꯨꯒꯤ ꯇꯟ ꯑꯗꯨꯝ ꯆꯥꯔꯦ ꯉꯁꯤꯗꯤ ꯁꯤꯁꯇꯔ ꯗꯤ
ꯑꯩꯗꯤ ꯆꯥꯛ ꯇꯣꯛꯑꯒ ꯄꯣꯊꯥꯔꯝꯃꯤꯅꯦ
ꯑꯣ ꯉꯁꯤ ꯊꯕꯛꯀꯨꯝꯕ ꯆꯠꯊꯣꯛꯅꯤꯡꯉꯥꯏꯗꯤ ꯂꯩꯇꯕ꯭ꯔꯣ ꯉꯁꯤꯗꯤ
ꯉꯁꯤ ꯀꯔꯤꯝ ꯆꯠꯂꯣꯏ ꯑꯩꯗꯤ ꯊꯕꯛ ꯏꯪꯈꯥꯡ ꯏꯆꯠ ꯆꯠꯇ꯭ꯔꯦꯗ ꯏꯃꯨꯡꯗ ꯁꯨꯝ ꯂꯩꯔꯦ ꯍꯧꯖꯤꯛꯀꯥꯟꯁꯤ ꯆꯠꯊꯣꯛꯄ ꯉꯝꯗ꯭ꯔꯦ
ꯑꯣ ꯑꯗꯣ ꯀꯩꯀꯩ ꯃꯊꯦꯜ ꯆꯥꯔꯒꯦ ꯉꯁꯤꯗꯤ
ꯆꯦꯡꯒꯨꯝ ꯆꯔꯨ ꯌꯦꯟ ꯍꯥꯏꯕꯗꯣ ꯑꯗꯨ ꯊꯣꯡꯉꯦ ꯆꯔꯨꯗꯒꯤ ꯁꯧꯕ ꯆꯦꯡꯒꯨꯝꯗꯣ ꯑꯗꯨ ꯊꯣꯡꯉꯥ ꯆꯥꯏ
ꯎꯝ
ꯑꯈꯣꯏꯗꯤ ꯆꯥꯛ ꯌꯥꯝ ꯉꯜꯂꯦ
ꯑꯣ ꯑꯩꯁꯨ ꯈꯜꯂꯦ ꯏꯆꯦꯈꯣꯏꯅ ꯆꯥꯛ ꯆꯥꯔꯦ ꯍꯥꯏꯕꯗꯨꯗ ꯑꯗꯨꯝ ꯉꯜꯂꯝꯗꯧ ꯃꯥꯟꯕꯀꯣ
ꯑ ꯅꯨꯃꯤꯠ ꯈꯨꯗꯤꯡꯒꯤ ꯉꯜꯂꯦ ꯑꯗꯩ ꯅꯨꯡꯗꯥꯡꯖꯨ ꯍꯣꯔꯦꯟꯅꯦ ꯄꯨꯡ ꯇꯔꯨꯛ ꯑꯗꯥꯏꯗ ꯗꯨꯝ ꯆꯥꯔꯅꯤ
ꯎꯝ ꯐꯩꯅꯦ ꯉꯟꯅ ꯆꯥꯕꯅꯗꯤ ꯐꯕꯅꯦ ꯅꯨꯡꯁꯨ ꯅꯨꯡꯉꯥꯏꯕꯅꯤ ꯉꯟꯅ ꯆꯥꯕꯅꯗꯤ ꯊꯕꯛ
ꯑ ꯊꯕꯛꯁꯨ ꯅꯪꯉꯦ ꯍꯛꯆꯥꯡꯁꯨ ꯅꯨꯡꯉꯥꯏꯕ ꯍꯦꯟꯕ ꯃꯥꯜꯂꯦ ꯑꯩꯅ ꯁꯨꯝ ꯈꯟꯕꯗ
ꯎꯝ ꯗꯨꯃꯥꯏꯅ ꯇꯧꯋꯦ
ꯑꯗꯩꯩ ꯑꯆꯣꯏ ꯏꯄꯥ ꯆꯥ ꯅꯨꯡꯁꯨ ꯊꯛꯇ꯭ꯔꯦꯕ ꯉꯟꯅ ꯆꯥꯛꯁꯨ ꯆꯥꯔꯕꯅꯤꯅ ꯍꯧꯖꯤꯛꯀꯥꯟꯗꯤ ꯆꯥ ꯊꯛꯄꯁꯨ ꯐꯠꯇ꯭ꯔꯦ ꯍꯥꯏ ꯁꯨꯒꯔ ꯋꯥꯡꯉꯦꯅ
ꯗꯨꯕꯨꯗꯤ
ꯑꯗꯨꯅ ꯍꯥꯟꯅꯗꯤ ꯆꯥ ꯊꯛꯇꯧꯗ ꯍꯣꯠꯅꯔꯝꯃꯦ ꯑꯗꯩ ꯆꯥꯛꯁꯦ ꯉꯟꯅ ꯉꯟꯅ ꯆꯥꯕꯗꯒꯤꯅꯦ
ꯎꯝ
ꯆꯥ ꯊꯛꯅꯤꯡꯗꯔꯦ ꯍꯧꯖꯤꯛꯇꯤ
ꯑꯩꯁꯨ ꯆꯥꯛꯁꯦ ꯑꯗꯨꯝ ꯉꯟ ꯉꯟꯅ ꯆꯥꯏ ꯑꯗꯣ ꯉꯁꯤꯁꯦ ꯑꯩꯁꯦ ꯇꯟ ꯆꯥꯗꯕ ꯀꯨꯏꯔꯦꯕ ꯑꯗꯣ ꯇꯟꯁꯦ ꯃꯤꯅ ꯇꯟ ꯆꯥꯕ ꯆꯠꯀꯦꯒꯨꯝꯕ ꯍꯥꯏꯕꯗꯨꯗ ꯆꯥꯅꯤꯡꯂꯛꯄꯗꯨꯗ ꯉꯁꯤꯁꯦ ꯉꯁꯤ ꯆꯥꯔꯦ ꯆꯥꯛꯇꯤ ꯍꯣꯔꯦꯟ ꯆꯥꯅꯤꯡꯉꯗꯤ ꯆꯥꯔꯅꯤ ꯆꯥꯅꯤꯡꯗ꯭ꯔꯗꯤ ꯑꯗꯨꯝ ꯆꯥꯔꯔꯣꯏ ꯑꯌꯨꯛ ꯀꯤ ꯑꯣꯏꯅꯗꯤ
ꯑꯣ ꯊꯕꯛ ꯏꯟꯈꯥꯡꯗꯤ ꯀꯔꯤ ꯀꯔꯤ ꯍꯣꯠꯅꯔꯤꯒꯦ
ꯑꯩꯁꯦ ꯍꯟꯗꯛ ꯕꯤ ꯑꯦꯠ ꯇꯧꯔꯒ ꯂꯩꯌꯦ
ꯑꯣ ꯑꯣ
ꯕꯤ ꯑꯦꯠ ꯇꯧꯋꯦ ꯍꯟꯗꯛꯁꯦ ꯁꯨꯇꯤ ꯂꯩꯕꯀꯣ ꯁꯦꯀꯦꯟ ꯁꯦꯃꯤꯁꯇꯔꯒꯤ ꯑꯦꯛꯖꯥꯝ ꯊꯥꯔꯝꯃꯒ ꯅꯨꯃꯤꯠ ꯇꯔꯥꯅꯤꯃꯨꯛ ꯁꯨꯇꯤ ꯄꯤꯕ ꯃꯣꯏꯅ ꯑꯗꯣ ꯇꯤ ꯂꯣꯏꯔꯛꯑꯅꯤ ꯍꯌꯦꯡ ꯍꯪꯖꯤꯛ ꯏꯔꯥꯏꯗ ꯑꯗꯨꯝ ꯀꯥꯕ ꯍꯧꯔꯅꯤ ꯑꯃꯨꯛꯀꯛ ꯀꯥ ꯀꯥꯕ ꯂꯥꯛꯑꯣ ꯍꯥꯏꯅ ꯅꯣꯇꯤꯁ ꯊꯣꯛꯂꯛꯑꯦꯕ ꯑꯗꯨ ꯁꯣꯝ ꯎꯝ ꯑꯩ ꯔꯦꯟꯗ ꯂꯩꯇꯦ ꯑꯩ ꯌꯨꯝ ꯑꯣꯏꯅ ꯂꯩꯌꯦ ꯑꯩꯒꯤ ꯏꯃꯨꯡ ꯃꯌꯥꯝꯒ ꯂꯩꯃꯤꯟꯅꯩ
ꯑꯣ ꯅꯛ ꯅꯕꯔꯣ ꯀꯩꯅꯣꯒ
ꯀ ꯀꯔꯝ ꯀꯔꯝ ꯅꯠꯇꯦ ꯑꯩꯁꯦ ꯅꯝꯕꯣꯜꯗ ꯇꯧꯋꯦ ꯅꯝꯕꯣꯜꯗ
ꯑꯣ ꯑꯣ ꯑꯗꯨ ꯌꯨꯝꯒ ꯅꯛꯅꯕ
ꯅꯛꯅꯗꯦ ꯑꯁ ꯒꯥꯔꯤ ꯒꯥꯔꯤ ꯑꯅꯤꯔꯛ ꯇꯣꯡꯏ ꯑꯣꯇꯣ ꯑꯃꯨꯛ ꯇꯣꯡꯅꯤ ꯕꯁ ꯑꯃꯨꯛ ꯇꯣꯡꯅꯤ ꯑꯗꯨꯃꯥꯏꯅ ꯇꯧꯋꯦ ꯑꯩꯁꯦ
ꯑꯣ ꯑꯣ
ꯑꯗꯨꯒꯤ
ꯑꯗꯨꯗꯤ ꯆꯠꯊꯣꯛ ꯆꯠꯁꯤꯟ ꯋꯥꯔꯝꯒꯅꯤꯅꯦ
ꯍꯣꯏ ꯑꯗꯨꯝ ꯅꯨꯡꯇꯤꯒꯤ ꯒꯥꯔꯤ ꯇꯣꯡꯕꯅꯤꯅ ꯍꯩꯕꯨ ꯍꯩꯅꯔꯦꯗ ꯑꯃꯔꯣꯝꯗ ꯍꯥꯏꯔꯗꯤꯀꯣ ꯑꯗꯨꯝ ꯑꯣꯇꯣ ꯑꯃꯨꯛ ꯇꯣꯡ ꯕꯁ ꯑꯃꯨꯛ ꯇꯣꯡ ꯍꯜꯂꯛꯄꯁꯨ ꯆꯠꯄꯁꯨ ꯑꯗꯨꯝ ꯒꯥꯔꯤ ꯉꯥꯛꯀꯅꯤꯅ
ꯑꯗꯨꯗꯤ ꯌꯨꯝ ꯌꯧꯕꯗ ꯅꯨꯃꯤꯠ ꯇꯥꯗ꯭ꯔꯥ
ꯇꯥꯔꯦ ꯄꯨꯡ ꯃꯔꯤ ꯃꯈꯥꯏꯒꯨꯝꯕꯗ ꯑꯗꯨꯝ ꯌꯨꯝ ꯌꯧꯔꯛꯀꯅꯤ ꯍꯥꯏꯕꯗꯤ ꯑ ꯀ꯭ꯂꯥꯁꯄꯨꯗꯤ ꯄꯨꯡ ꯑꯅꯤ ꯃꯛ ꯇꯪꯈꯥꯏꯒꯨꯝꯕꯗ ꯂꯣꯏꯔꯁꯨꯀꯣ ꯊꯣꯛꯂꯛꯀꯅꯤ ꯀꯣꯂꯦꯖꯇꯒꯤꯅ ꯁꯣꯔꯣꯛ ꯊꯣꯛꯄ ꯄꯥꯎꯁꯦ ꯃꯤꯅꯤꯠ ꯇꯔꯥ ꯇꯔꯥꯃꯉꯥꯃꯨꯛ ꯆꯪꯉꯦꯕ ꯈꯣꯡꯅꯥ ꯆꯠꯄꯗ ꯑꯗꯨ ꯑꯣꯏꯕꯅꯤꯅ ꯑꯗꯨꯝ ꯁꯣ ꯁꯨꯔꯣꯛꯇ ꯌꯧ ꯁꯣꯔꯣꯛ ꯌꯧꯔꯁꯨ ꯑꯗꯨꯝ ꯑꯣꯇꯣ ꯅꯠꯇ꯭ꯔꯒ ꯕꯁ ꯑꯌꯥꯝꯕ ꯕꯁ ꯉꯥꯏꯒꯅꯤ ꯉꯥꯏꯕꯗꯨꯁꯨ ꯑꯗꯨꯝ ꯃꯤꯅꯤꯠ ꯀꯨꯟ ꯑꯃꯨꯛ ꯂꯧꯒꯅꯤ ꯑꯗꯨ ꯑꯣꯏꯕꯅꯤꯅ ꯕꯁ ꯐꯝꯕ ꯇꯧꯕ ꯇꯗꯨꯝ ꯃꯔꯤ ꯃꯈꯥꯏ ꯊꯦꯡꯉꯕꯗ ꯃꯔꯤ ꯃꯈꯥꯏ ꯑꯗꯨꯝ ꯌꯧꯋꯦ
ꯎꯝ ꯂꯥꯏꯔꯤꯛ ꯇꯝꯕ ꯐꯅꯕ ꯍꯣꯠꯅꯕꯁꯤꯁꯨ ꯋꯥꯏꯅꯦ
ꯑꯗꯨꯅꯦ
ꯑꯩꯈꯣꯏꯒꯤ ꯄꯩꯁꯥ ꯇꯥꯟꯕꯁꯨ ꯋꯥꯏ ꯐꯅꯕ ꯍꯣꯠꯅꯕꯖꯨ ꯋꯥꯏ ꯄꯩꯁꯥ ꯂꯣꯏꯁꯟꯕꯗꯤ ꯋꯥꯗꯦꯀꯣ ꯊꯨꯁꯨ ꯊꯨꯏ ꯑ ꯑꯗꯩ ꯂꯩꯅꯤꯡꯕ ꯄꯣꯠ ꯁꯠ ꯁꯠ ꯂꯩꯊꯣꯛꯄꯁꯨ ꯄꯩꯁꯥꯥꯁꯦ ꯃꯌꯥꯝ ꯑꯃ ꯄꯥꯏꯁꯜꯂꯒ ꯕꯖꯥꯔꯗꯒ ꯆꯠꯄ ꯌꯥꯝ ꯅꯨꯡꯉꯥꯏꯑꯦꯕ
ꯎꯝ
ꯑꯗꯨꯒ ꯑꯈꯣꯏꯅ ꯇꯥꯟꯕꯗꯗꯤ ꯋꯥꯏꯑꯦꯕ ꯄꯩꯁꯥꯁꯦ
ꯎꯝ ꯑꯁꯦꯡꯕ ꯑꯗꯣ ꯁꯣꯝꯗꯤ ꯀꯩ ꯀꯩ ꯍꯣꯠꯅꯕꯤꯔꯤꯒꯦ ꯍꯥꯏꯕꯗꯤ ꯑꯗꯨꯝ ꯊꯕꯛ ꯑꯇꯣꯞꯄ ꯒꯨꯝꯕ
ꯀꯔꯤꯁꯨ ꯇꯧꯗꯦ ꯑꯩꯗꯤ ꯏꯃꯨꯡꯒꯤ ꯆꯥꯛ ꯈꯔ ꯊꯣꯡꯉꯒ ꯍꯤꯡꯒꯣꯜ ꯈꯔ ꯁꯨꯔꯒ ꯑꯗꯨꯝ ꯂꯩꯌꯦ ꯉꯥꯅꯨ ꯌꯦꯟ ꯈꯔ ꯊꯥꯛꯑꯒ
ꯑꯁ ꯅꯣ ꯑꯗꯨꯁꯨ ꯅꯨꯡꯉꯥꯏꯕ ꯃꯈꯜ ꯑꯃꯅꯤꯅꯦ ꯑꯃꯔꯣꯝ
ꯑꯥ ꯑꯥ ꯍꯥꯟꯅ ꯕꯖꯥꯔꯗ ꯑꯩꯈꯣꯏꯒꯤ ꯍꯤꯡꯒꯣꯜꯗꯒꯤ ꯍꯦꯛꯄ ꯏꯟꯁꯥꯡ ꯅꯥꯄꯤ ꯄꯨꯔꯒ ꯍꯦꯛ ꯌꯣꯟꯕ ꯆꯠꯂꯝꯃꯦꯕ
ꯎꯝ
ꯑꯦꯛꯁꯤꯗꯦꯟ ꯑꯃꯨꯛꯇꯪ ꯇꯧꯔꯨꯕꯗꯒꯤ ꯑꯩꯁꯦ ꯀꯤꯔꯦ ꯆꯠꯄ ꯆꯠꯇꯔꯦ
ꯑꯣ
ꯀꯣꯛ ꯅꯥꯀꯟ ꯑꯃꯒ ꯃꯥꯏ ꯅꯥꯀꯟ ꯑꯃꯒꯕ ꯃꯨꯁꯤꯠ ꯃꯨꯗꯅ ꯍꯦꯛꯇ ꯑꯁ ꯑꯩ ꯁꯤꯒꯦ ꯇꯧꯔꯝꯃꯦꯕ ꯑꯗꯨꯒꯤ ꯑꯣꯛꯇꯣꯒ ꯇꯥꯇꯥꯒ ꯊꯦꯡꯖꯟꯅꯕꯅꯦꯕ
ꯑꯣ
ꯑꯗꯨꯗꯒꯤ ꯑꯩ ꯀꯩꯊꯦꯜ ꯆꯠꯇ꯭ꯔꯦ ꯌꯥꯝ ꯀꯟꯅꯁꯨ ꯆꯠꯊꯣꯛꯇ꯭ꯔꯦ ꯍꯧꯖꯤꯛꯁꯦ
ꯑꯣ ꯑꯗꯣ ꯀꯩ ꯀꯩ ꯊꯥꯒꯦ ꯍꯤꯡꯈꯣꯟꯗꯗꯤ
ꯍꯨꯖꯤꯛꯇꯤ ꯌꯥꯝ ꯀꯟꯅ ꯊꯥꯗ꯭ꯔꯦ ꯄꯥꯟꯒꯨꯝꯕ ꯁꯤꯡꯒꯨꯝꯕ ꯃꯥꯏꯔꯦꯟꯒꯨꯝꯕ ꯇꯣꯔꯣꯕꯣꯠ ꯈꯣꯡꯗ꯭ꯔꯨꯝ ꯑꯗꯨꯒꯨꯝꯕ ꯈꯔ ꯂꯩ ꯑꯇꯩ ꯑꯇꯩꯗꯤ ꯊꯥꯗꯦ ꯈꯣꯏ ꯏꯟꯊꯝꯊꯥ ꯃꯇꯝꯗꯗꯤꯀꯣ ꯍꯪꯒꯥꯝ ꯀꯣꯕꯤ ꯌꯥꯝ ꯊꯥꯏꯌꯦꯕ
ꯑꯣ ꯑꯗꯣ ꯅꯨꯡꯉꯥꯏꯔꯝꯒꯅꯤꯀꯣ ꯑꯃꯥꯔꯣꯝꯗ ꯍꯥꯏꯔꯗꯤ ꯍꯥꯏꯐꯦꯠ ꯑꯗꯨꯝ ꯏꯁꯥꯅ ꯊꯥꯔꯒ ꯏꯁꯥꯅ ꯆꯥꯔꯒ ꯑꯗꯨꯝ ꯃꯤꯉꯣꯟꯗꯩ ꯂꯧꯕ ꯈꯣꯠꯄ ꯂꯩꯇ꯭ꯔꯦꯗꯅꯀꯣ ꯁꯨꯝ ꯆꯥꯅꯤꯡꯉꯦ ꯍꯥꯏꯅ ꯊꯣꯛꯑꯒ
ꯍꯣꯏ ꯑꯗꯨꯁꯨ ꯍꯥꯔ ꯀꯩ ꯀꯩ ꯍꯥꯞꯇꯅ ꯆꯥꯕꯖꯤꯖꯨ ꯍꯛꯆꯥꯡꯗꯤ ꯌꯥꯝ ꯅꯨꯡꯉꯥꯏꯌꯦ
ꯎꯝ
ꯃꯤꯒꯤ ꯍꯨꯖꯤꯛꯀꯤ ꯍꯨꯖꯤꯛ ꯀꯥꯟꯒꯤ ꯀꯩꯅꯣ ꯇꯧꯕꯗꯣ ꯍꯤꯗꯥꯛ ꯂꯥꯡꯊꯛ ꯀꯥꯞꯄꯗꯨꯁꯨ ꯀꯥꯞꯇ꯭ꯔꯦ ꯍꯥꯔ ꯆꯥꯏꯕꯁꯨ ꯆꯥꯏꯗ꯭ꯔꯦ ꯑꯗꯨꯅ ꯍꯛꯆꯥꯡꯗꯗꯤ ꯑꯅꯥ ꯑꯌꯦꯛ ꯌꯥꯝꯗꯤ ꯌꯥꯎꯗꯦꯕ
ꯎꯝ ꯑꯗꯣ ꯏꯆꯦ ꯑꯃ ꯉꯥꯅꯨꯒꯨꯝꯕ ꯌꯦꯟꯒꯨꯝꯕ ꯂꯣꯏꯕꯗꯣ ꯑꯗꯨꯝ ꯃꯔꯨꯝ ꯒꯨꯝꯕꯗꯤ ꯎ ꯊꯨꯕ꯭ꯔꯥ ꯅꯠꯇ꯭ꯔꯒ ꯀꯃꯥꯏ
ꯎꯝ ꯃꯔꯨꯝ ꯑꯗꯨꯝ ꯑꯈꯣꯏ ꯆꯥꯅꯕ ꯑꯗꯨꯝ ꯐꯪꯉꯦ ꯑꯗꯨꯒ ꯌꯦꯟ ꯉꯥꯅꯨꯁꯨ ꯑꯗꯨꯝ ꯊꯣꯡꯉꯒ ꯆꯥꯕꯁꯨ ꯐꯪꯉꯦꯗꯅ ꯏꯁꯥꯅ ꯂꯣꯏꯖꯔꯒ
ꯎꯝ
ꯃꯆꯤꯟꯖꯥꯛ ꯁꯦꯝꯕꯁꯨ ꯄꯤꯖꯗ꯭ꯔꯦ ꯑꯗꯨꯅ ꯑꯩꯈꯣꯏꯒꯤ ꯆꯤꯞ ꯀꯨꯞ ꯋꯥꯏꯀꯨꯞ ꯀꯨꯝꯕ ꯈꯔ ꯃꯅꯥ ꯃꯁꯤꯡ ꯈꯔ ꯄꯤꯖꯔꯒ ꯇꯧꯕꯅꯤꯅꯅꯦ ꯆꯥꯕꯗꯁꯨ ꯍꯛꯆꯥꯡ ꯁꯣꯛꯇ꯭ꯔꯦꯕ
ꯁꯦꯡꯕ
ꯁꯤꯁꯨ ꯅꯨꯡꯉꯥꯏꯕ ꯃꯈꯜ ꯑꯃꯅꯤ
ꯑꯁꯦꯡꯕꯅꯦ ꯅꯨꯡꯉꯥꯏꯌꯦ ꯑꯩꯈꯣꯏꯅ ꯇꯥꯕꯗ ꯐꯕ ꯅꯨꯡꯉꯥꯏꯌꯦ ꯍꯥꯏꯗꯤ ꯑꯩꯈꯣꯏꯗꯤꯀꯣ ꯃꯤꯁꯦ ꯀꯨꯡꯅ ꯂꯩꯕ ꯖꯒꯥꯗ ꯂꯩꯕꯅꯤꯅ ꯏꯁꯥꯒꯤ ꯑꯥ ꯀꯃꯥꯏꯅ ꯍꯥꯏꯗꯣꯏꯅꯣ ꯐꯗꯤꯒꯣꯝꯒ ꯊꯥꯕꯖꯦ ꯒꯝꯂꯥꯗ ꯑꯣꯏꯅ ꯊꯥꯔꯦ ꯍꯥꯏꯇꯥꯔꯦ ꯊꯥꯅꯤꯡꯃꯟꯕꯩ ꯒꯝꯂꯥꯒꯨꯝꯕꯗ ꯊ ꯅꯠꯇ꯭ꯔꯗꯤ ꯎꯄꯥꯏ ꯂꯩꯇꯦꯕ ꯑꯈꯣꯏꯗꯤ ꯊꯥꯐꯝꯁꯨ ꯂꯩꯇꯕꯅꯤꯅ ꯒꯝꯂꯥꯒꯨꯝꯕ ꯗ ꯐꯗꯤꯒꯣꯝ ꯁꯥ ꯃꯔꯣꯏ ꯇꯤꯜꯍꯧ ꯃꯅꯥꯒꯨꯝꯕ ꯑꯗꯨꯝ ꯆꯔꯥ ꯑꯃꯗꯪꯒꯤ ꯑꯣꯏꯔꯁꯨꯀꯣ ꯑꯗꯨꯝ ꯊꯥꯅꯤꯡꯃꯟꯕꯩ ꯊꯥꯕꯅꯤꯗ
ꯑꯩꯒꯤꯗꯤ ꯁꯪꯉꯝ ꯑꯃꯒ ꯂꯧꯈꯥꯏꯃꯨꯛ ꯆꯥꯎꯋꯦ ꯑꯗꯨꯅ ꯑꯗꯨꯏꯗꯨꯅ ꯁꯨꯕ ꯉꯝꯗꯗꯅ ꯁꯣꯡꯕꯁꯨ ꯌꯥꯎꯔꯤꯕꯅꯤꯗ ꯑꯉꯥꯡꯈꯩ ꯂꯥꯏꯔꯤꯛ ꯇꯝꯕꯅꯤꯅꯅꯦ
ꯎꯝ
ꯑꯩꯈꯣꯏꯒꯤ ꯅꯨꯄꯥꯒ ꯑꯩꯒ ꯁꯨꯕ ꯃꯇꯝꯗ ꯌꯥꯝ ꯁꯨ ꯂꯣꯏꯅ ꯁꯨꯕ ꯉꯝꯗꯦꯕ ꯑꯗꯨꯗ ꯁꯣꯡꯉ ꯁꯣꯡꯉ ꯂꯩꯕꯁꯨ ꯌꯥꯎꯋꯦ ꯑꯗꯨꯅ ꯑꯁꯣꯡꯕ ꯖꯒꯥꯗ ꯒꯤ ꯑꯩꯅ ꯂꯣꯛꯂꯩꯒꯨꯝꯕ
ꯀꯩꯒꯨꯝꯕ ꯊꯥꯖꯤꯜꯂꯦꯕ
ꯎꯝ ꯑꯗꯣ ꯑꯗꯨꯝ ꯑꯗꯨꯝ ꯆꯥꯅꯤꯡꯉꯥꯏꯒꯤ ꯑꯣꯏꯗꯣꯏꯅꯤꯀꯣ ꯍꯥꯏꯕꯗꯤ ꯑꯗꯨꯝ ꯌꯣꯟꯕ ꯈꯣꯠꯄꯒꯤꯗꯤ ꯇꯧꯗ꯭ꯔꯦꯀꯣ ꯍꯟꯗꯛꯇꯤ
ꯌꯣꯜꯂꯦ ꯌꯣꯟꯕꯗꯤ ꯂꯂꯣꯟꯕꯤ ꯑꯩꯈꯣꯏ ꯁ꯭ꯋꯥꯏꯗ ꯄꯤꯌꯦꯕ
ꯑꯣ
ꯃꯣꯏꯗ ꯄꯤꯕꯁꯤꯅ ꯍꯣꯡꯉꯦ ꯏꯁꯥꯅ ꯆꯠꯆꯔꯒꯗꯤ ꯇꯥꯡꯉꯦꯕ
ꯑꯣ
ꯑꯗꯨ ꯍꯣꯡꯉꯁꯨ ꯍꯣꯡꯅ ꯄꯥꯡꯒꯟꯁꯤ ꯉꯝꯗ꯭ꯔꯕꯅꯤꯅ ꯑꯗꯨꯝ ꯄꯤꯔꯦ ꯂꯂꯣꯟꯕꯤꯗ
ꯑꯣ ꯑꯗꯨꯁꯨ ꯀꯥꯏꯗꯦꯗ ꯃꯤꯒꯤꯁꯨ ꯇꯣꯡꯖꯕ ꯑꯗꯨꯝ ꯁꯣꯝꯒꯤꯁꯦ ꯑꯗꯨꯝ ꯌꯥꯕ ꯀꯣ ꯌꯥꯅ ꯌꯥꯅꯕ
ꯑꯗꯣ ꯀꯣꯟꯕꯨꯗꯤ ꯑꯗꯨꯝ ꯀꯣꯟꯅꯩꯌꯦ ꯑꯈꯣꯏ ꯁꯨꯔ ꯅꯣꯝꯃꯒ ꯀꯩꯅꯣ ꯇꯧꯕꯖꯦ ꯆꯥꯕ ꯊꯛꯄꯖꯦ ꯂꯦꯝꯕꯗꯤ ꯂꯦꯝꯗ꯭ꯔꯦ ꯍꯣꯂꯦꯟꯗꯤ ꯍꯥꯏꯕꯕꯨꯗꯤ ꯌꯥꯗꯦ ꯃꯔꯨꯞ ꯃꯆꯥ ꯑꯃ ꯑꯅꯤꯕꯨꯗꯤ ꯌꯥꯎꯋꯦ
ꯎꯝ ꯑꯁ ꯌꯥꯝ ꯐꯩꯗ ꯌꯥꯝ ꯅꯨꯡꯉꯥꯏꯅ ꯂꯩꯔꯝꯗꯧ ꯃꯥꯜꯂꯦ ꯏꯆꯦꯈꯣꯏꯗꯤ
ꯎꯝ
ꯑꯗꯣ ꯂꯧ ꯑꯗꯣ ꯂꯧꯒꯨꯝꯕꯁꯨ ꯎꯕ꯭ꯔ ꯆꯦ ꯅꯣꯏꯗꯤ
ꯂꯧꯗꯤ ꯎꯗ꯭ꯔꯦ ꯂꯧꯒꯤ ꯂꯧ ꯁꯔꯨꯛꯇꯣ ꯑꯩꯒꯤ ꯁꯪꯉꯝ ꯑꯃ ꯍꯥꯏꯕꯗꯣ ꯄꯨꯈ꯭ꯔꯤ ꯇꯧꯊꯣꯛꯑꯦ ꯑꯗꯨꯒ ꯈꯔ ꯊꯣꯡꯀꯠꯂꯦ ꯂꯩꯕꯥꯛꯇꯣ ꯍꯥꯞꯀꯠꯂꯒ ꯍꯤꯡꯒꯣꯜꯂꯣꯏ ꯁꯨꯔꯦꯕ ꯂꯧꯈꯥꯏꯗꯨꯅ ꯍꯤꯡꯒꯣꯜ ꯃꯅꯨꯡꯗ ꯁꯤꯗ ꯑꯣꯏꯕ ꯁꯪꯉꯝꯗꯨꯅ ꯑꯩꯒꯤ ꯂꯧꯊꯨꯡ ꯁꯔꯨꯛ ꯑꯈꯣꯏꯒꯤ ꯑꯍꯟꯁꯤꯡꯅ ꯄꯤꯕꯗꯣ ꯑꯗꯨ ꯑꯣꯏꯕ ꯑꯗꯨ ꯄꯨꯈ꯭ꯔꯤꯗꯩ ꯉꯥ ꯐꯥꯔ ꯆꯥꯔꯦ
ꯑꯁ ꯅꯨꯡꯉꯥꯏꯌꯦ
ꯑꯗꯒꯤ ꯏꯟꯁꯥꯡꯖꯨ ꯊꯥꯔꯒ ꯍꯦꯛꯑꯒ ꯆꯥꯔꯦ
ꯑꯣ
ꯂꯩꯕ ꯖꯦ ꯈꯣꯏꯒꯤ ꯏꯔꯩ ꯂꯩꯗꯔꯦ ꯏꯁꯤ ꯏꯁꯤ ꯆꯤꯡꯒ ꯑꯩꯈꯣꯏꯅ ꯂꯩꯔꯤꯁꯦ ꯆꯦꯡꯒ ꯋꯥꯜꯂꯦ ꯆꯦꯡ ꯋꯥꯟꯗ꯭ꯔꯗꯤ ꯌꯥꯗꯦ ꯂꯧ ꯎꯗ꯭ꯔꯕꯅꯤꯅ ꯑꯗꯨ ꯆꯦꯡ ꯕꯦꯛꯈꯥꯏ ꯑꯃꯅ ꯌꯥꯝ ꯀꯨꯏꯅꯥ ꯆꯥꯏꯗ
ꯑꯣ ꯑꯗ ꯏꯃꯨꯡꯁꯦ ꯃꯤ ꯀꯌꯥ ꯑꯣꯏꯖꯥꯠꯅꯣ ꯏꯆꯦ ꯈꯣꯏꯁꯦ
ꯑꯩꯈꯣꯏ ꯃꯔꯤ ꯆꯥꯔꯤ ꯍꯧꯖꯤꯛ
ꯑꯣ
ꯏꯆꯥ ꯅꯨꯨꯄꯥ ꯑꯃ ꯀꯩꯅꯣ ꯇꯧ ꯋꯥꯛꯁꯣꯞ ꯍꯥꯡꯉꯒ ꯂꯩꯌꯦ ꯃꯟꯇ꯭ꯔꯤ ꯄꯨꯈ꯭ꯔꯤꯗ
ꯑꯣ ꯑꯣ
ꯑꯗꯨꯏꯗꯨꯅ ꯃꯥꯗꯤ ꯑꯥꯗ ꯁꯨꯝ ꯂꯩꯔꯕꯅꯤꯅ ꯂꯩꯁꯥꯕꯤ ꯑꯅꯤꯒ ꯑꯩꯈꯣꯏ ꯅꯨꯄꯥꯒ ꯑꯩꯒ ꯑꯩꯈꯣꯏ ꯃꯔꯤ ꯆꯥꯔꯤ
ꯑꯆꯥꯥ ꯑꯣ ꯂꯩꯁꯥꯕꯤ ꯑꯅꯤ ꯍꯥꯏꯖꯦ ꯏꯆꯦꯒꯤ ꯑ ꯑꯉꯥꯡ ꯑꯣꯏꯗꯣꯏꯅꯦꯀꯣ ꯑꯗꯨ ꯑꯣꯏꯔꯗꯤ
ꯑꯥ ꯑꯩꯒꯤ ꯑꯉꯥꯡ ꯑꯇꯣꯝꯕꯤꯗꯣ
ꯎꯝ
ꯑꯦꯁꯇꯤ ꯇꯧꯔꯤ ꯃꯥ ꯀꯩꯅꯣ ꯇꯧꯔꯤ ꯑꯃꯗꯨꯅ ꯊꯕꯛ ꯆꯠꯂꯤ ꯀꯩꯅꯣ ꯇꯧꯔꯣ
ꯑꯣ ꯑꯁ ꯏꯆꯦꯗꯤ ꯌꯥꯝ ꯅꯨꯡꯉꯥꯏꯅꯦ ꯑꯗꯨ ꯑꯣꯏꯔꯗꯤ
ꯑꯥ ꯑꯈꯣꯏ ꯑꯅꯤꯈꯛ ꯁꯨꯕꯅꯦ ꯍꯤꯡꯒꯣꯜꯗꯣ ꯌꯥꯝ ꯀꯟꯅ ꯁꯨ ꯉꯝꯗꯦ
ꯑꯗꯨ ꯑꯣꯏꯔꯁꯨ ꯌꯥꯝ ꯀꯣꯟꯅꯔꯝꯒꯅꯤꯅ ꯍꯥꯏꯕꯗꯤ ꯑꯗꯨꯝ ꯏꯆꯥꯁꯤꯡꯁꯨ ꯃꯁꯥ ꯃꯁꯥꯒꯤ ꯉꯝꯖꯕ ꯂꯣꯏ ꯑꯣꯏꯖꯔꯦ ꯑꯗꯨꯒ ꯆꯦꯒ ꯅꯨꯡꯉꯥꯏꯔꯦꯅꯦ ꯏꯆꯦꯗꯤ ꯎꯝ
ꯃꯣꯏꯅꯁꯨ ꯑꯗꯨꯝ ꯄꯩꯁꯥ ꯈ ꯒ ꯑꯗꯨꯝ ꯄꯤꯔꯛꯑꯦꯕ ꯑꯈꯣꯏꯗ ꯑꯈꯣꯏꯅ ꯄꯩꯁꯥ ꯀꯩꯅꯣ ꯇꯧꯗꯕ ꯃꯇꯝꯗ
ꯎꯝ
ꯍꯥꯟꯅ ꯃꯣꯏ ꯄꯤꯛꯏꯉꯩꯗꯗꯤ ꯌꯥꯝ ꯋꯥꯏꯑꯦꯕ
ꯑꯣ
ꯑꯗꯣ ꯍꯧꯖꯤꯛ ꯃꯣꯏ ꯆꯥꯎꯔꯛꯄꯗꯩꯗꯤ ꯈꯔ ꯀꯣꯝꯃꯦ
ꯎꯝ
ꯑꯗ ꯑꯇꯣꯝꯕꯤꯁꯤ ꯃꯊꯟꯇ ꯂꯥꯏꯔꯤꯛ ꯇꯝꯃꯦ ꯑꯇꯩꯗꯤ ꯕꯤ ꯑꯦ ꯂꯣꯏꯔꯒ ꯂꯣꯏ ꯇꯣꯛꯑꯦ
ꯑꯣ
ꯃꯣꯏ ꯕꯕꯥꯒ ꯏꯃꯥꯒꯅ ꯍꯣꯠꯅꯕ ꯉꯝꯗ꯭ꯔꯦꯅꯅꯦ ꯇꯣꯛꯊꯣꯛꯈ꯭ꯔꯦꯕ
ꯑꯣ
ꯑꯩꯈꯣꯏ ꯋꯥꯔꯛꯄ ꯃꯇꯝꯗ ꯑꯗꯣ ꯍꯧꯖꯤꯛꯅ ꯈꯔꯗꯤ ꯀꯣꯝꯃꯛꯑꯦ
ꯎꯝ ꯑꯗꯣ ꯀꯩꯀꯩ ꯊꯕꯛꯁꯦ ꯇꯧꯖꯥꯠꯅꯣ ꯏꯆꯦ ꯑꯗꯨ ꯑꯣꯏꯔꯗꯤ ꯑꯉꯥꯡꯁꯤꯡꯁꯦ
ꯅꯨꯄꯥꯗꯨꯅ ꯋꯥꯛꯁꯣꯞ ꯍꯥꯡꯉꯦ ꯃꯥꯅ ꯃꯥꯟꯇ꯭ꯔꯤ ꯄꯨꯨꯈ꯭ꯔꯤꯗ ꯑꯗꯩ ꯅꯨꯄꯤ ꯑꯇꯣꯝꯕꯤꯗꯨꯅ ꯄꯤ ꯑꯩꯆ ꯗꯤ ꯇꯧꯔꯤ ꯑꯗꯒꯤ ꯅꯨꯄꯤ ꯌꯥꯏꯃꯗꯣ
ꯎꯝ
ꯑꯗꯨꯏꯗꯨꯅ ꯕꯦꯀꯔꯤꯒꯤ ꯊꯕꯛ ꯆꯠꯂꯦ ꯑꯥꯆꯥꯄꯣꯠ ꯁꯥꯕꯗꯣ
ꯑꯁ ꯑꯗꯨ ꯏꯆꯦ ꯑꯗꯨ ꯑꯣ ꯑꯣ ꯐꯔꯦ
ꯏꯆꯥ ꯅꯨꯨꯄꯤ ꯑꯍꯟꯗꯨꯕꯨ ꯃꯌꯨꯝ ꯄꯥꯟꯒꯔꯦ
ꯑꯣ ꯎꯝ ꯑꯗꯣ ꯄꯤ ꯍꯩꯆ ꯗꯤ ꯇꯧꯕꯁꯦ ꯀꯥꯏꯗ ꯇꯧꯋꯦ ꯍꯥꯏꯒꯦ ꯏꯆꯦꯒꯤ ꯑꯉꯥꯡꯗꯨꯗꯤ
ꯗꯦꯝ ꯌꯨꯗ ꯇꯧꯋꯦ
ꯑꯣ ꯑꯣ
ꯇꯝꯃꯛꯄꯅ ꯑꯦꯝ ꯌꯨꯗ ꯇꯝꯃꯛꯑꯦꯕ
ꯎꯝ
ꯑꯗ ꯃꯥꯒꯤ ꯑꯦꯝ ꯖꯨꯒꯤ ꯃꯥꯅ ꯂꯣꯏꯕ ꯃꯇꯝꯗꯨꯗ ꯈꯔ ꯋꯥꯠꯂꯤꯅ ꯗꯤ ꯑꯦꯝ ꯌꯨꯗꯅ ꯍꯥꯟꯅ ꯇꯧꯒꯔꯦꯅ ꯑꯗꯅ ꯍꯥꯟꯅ ꯈꯔ
ꯎꯝ
ꯊꯨꯔꯅꯤꯅ ꯑꯗꯕꯨꯨ ꯇꯧ ꯇꯧꯁꯟꯈꯤꯕ ꯃꯥꯅ
ꯑꯁ ꯀꯥꯏꯗꯦꯗ ꯍꯧꯖꯤꯛ ꯇꯧꯕ ꯐꯪꯗꯕ ꯃꯌꯥꯝ ꯂꯩ ꯑꯗꯨꯝ ꯇꯧꯕ ꯐꯪꯕꯗꯣ ꯃꯇꯝ ꯃꯥꯡꯗꯕꯤꯗꯀꯣ ꯑꯗꯨꯃꯥꯏꯅ ꯐꯪꯕꯗꯣ ꯌꯥꯝ ꯐꯩꯌꯦ ꯑꯃꯔꯣꯝꯗꯗꯤ ꯃꯤ ꯇꯧꯅꯤꯡꯉꯁꯨ ꯇꯧꯕ ꯐꯪꯗꯕ ꯃꯌꯥꯝ ꯂꯩꯌꯦ ꯍꯧꯖꯤꯛ ꯃꯇꯝꯁꯦ
ꯎꯝ ꯄꯤ ꯑꯩꯆ ꯗꯤ ꯀꯩꯅꯣ ꯇꯧꯋ